ꯇꯥꯕ꯭ꯔꯣ
ꯇꯥꯔꯦ ꯇꯥꯔꯦ
ꯇꯨꯝꯅꯤꯡꯗ꯭ꯔꯤꯕ ꯅꯪꯕꯨ ꯗꯨꯝ ꯂꯩꯌꯦ
ꯀꯩꯅꯣ ꯅꯈꯣꯟꯁꯨ ꯐꯖꯅ ꯁꯦꯡꯗꯦꯌꯦ
ꯁꯦꯡꯉꯥꯕ꯭ꯔꯣ ꯍꯨꯖꯤꯛ
ꯁꯦꯡꯗꯤ ꯁꯦꯡꯉꯦ ꯑꯗꯣ ꯅꯪ ꯁꯣꯔ ꯍꯣꯟꯕ ꯃꯈꯣꯟꯁꯤꯅ ꯈꯔ ꯀꯩꯅꯣ ꯇꯧꯋꯦꯕ
ꯍꯧꯖꯤꯛꯇꯤ ꯁꯦꯡꯉꯕꯣ
ꯁꯦꯡꯉꯦ ꯅꯪ ꯁꯣꯔ ꯍꯣꯟꯕ ꯃꯈꯣꯟ ꯇꯥꯏ ꯍꯥꯏꯕ ꯋꯥꯅꯤ
ꯇꯥꯍꯟꯒꯦꯅ ꯇꯥꯍꯟꯂꯤꯅꯦ
ꯅꯕꯗꯤ ꯈꯔ ꯐꯥꯔꯕ
ꯐꯔꯦ
ꯍꯤꯗꯥꯛꯇꯤ ꯆꯥꯗ꯭ꯔꯕꯣ
ꯆꯥꯕ ꯂꯣꯏꯔꯦ
ꯌꯥꯝ ꯐꯩꯅꯦ ꯑꯗꯨꯗꯤ
ꯑꯁꯦꯡꯕꯩꯔꯣ
ꯍꯣꯏꯅꯦ ꯑꯩꯕꯨ ꯐꯥꯒꯤ ꯉꯥꯡ ꯉꯥꯥꯡꯒꯟꯕ꯭ꯔꯣ ꯅꯉꯣꯟꯗ
ꯅꯪꯗꯤ ꯀꯩꯇꯧꯔꯤꯒꯦ
ꯋꯥꯔꯜ ꯀꯞ ꯌꯦꯡꯒꯦ ꯇꯧꯔꯒ ꯂꯥꯏꯐ ꯏꯁꯇ꯭ꯔꯤꯝ ꯊꯥꯒꯠꯇ꯭ꯔꯤꯕ ꯉꯥꯏꯔꯤꯕ
ꯌꯦꯡꯉꯣ ꯌꯦꯡꯉꯣ ꯃꯇꯝ ꯑꯃꯈꯠꯇꯅꯦ ꯆꯍꯤ ꯃꯔꯤ ꯕꯣꯜ ꯉꯥꯏꯔꯗꯣꯢꯅꯦ ꯑꯗꯨꯝ ꯔꯣꯅꯥꯜꯗꯣ ꯃꯦꯁꯤ ꯗꯨꯃꯥꯏꯅ ꯐꯥꯎꯕ ꯑꯝꯇ ꯂꯥꯛꯑꯔꯣꯢ
ꯑꯗꯨ ꯅꯪ ꯐꯣꯟꯗ ꯌꯦꯡꯕꯒꯤ ꯑꯦꯞꯁꯀꯨꯝꯕ ꯈꯪꯕꯔꯣ
ꯈꯪꯉꯦ
ꯀꯔꯝꯕ ꯑꯦꯞꯁ ꯅꯣ ꯍꯥꯏꯕꯤꯌꯣꯅꯦ ꯑꯃꯔꯛ
ꯍꯥꯏꯕꯤꯒꯦ ꯍꯣꯔꯦꯟ ꯊꯥꯕꯤꯒꯦꯀꯣ
ꯍꯣꯏꯅꯦ ꯍꯣꯏꯅ ꯅꯪꯒꯤ ꯋꯥꯉꯥꯡꯗꯣ ꯀꯩꯅꯣ ꯑꯦꯅꯤꯃꯦꯁꯟꯒꯤ
ꯃꯩꯇꯩꯒꯤ ꯑꯦꯅꯤꯃꯦꯁꯟ ꯀꯥꯔꯇꯨꯟꯗ ꯋꯥꯔꯤ ꯁꯥꯕ ꯑꯃ ꯂꯩꯗꯅ
ꯈꯪ ꯉꯦ
ꯍꯣꯏꯅꯦ
ꯑꯩꯅ ꯉꯥꯡꯕꯒꯤꯅꯦ
ꯑꯗꯨꯃꯥꯏꯅ ꯉꯥꯡꯒ ꯅꯨ ꯍꯥꯏꯔꯣ ꯅꯪꯅ ꯇꯥꯗꯦ ꯍꯥꯏꯕꯗꯨꯗ ꯄꯣꯏꯃ ꯄꯥꯕ ꯑꯗꯨꯃꯥꯏꯅ ꯇꯧꯢ ꯑꯉꯥꯡꯅ ꯋꯥꯔꯤ ꯁꯥꯟꯅꯕꯩ ꯗꯨꯃꯥꯏꯅ
ꯀꯩ ꯢꯟꯖꯥꯡ ꯆꯔꯥꯒꯦ
ꯀꯩ ꯏꯟꯖꯥꯡ ꯆꯥꯔꯒꯦ
ꯍꯤꯟꯖꯥꯡ ꯍꯪꯉꯛꯀꯅꯨꯗ ꯍꯋꯥꯏ ꯍꯋꯥꯏꯅꯦ ꯑꯗꯨꯝ ꯈꯪꯉꯣ ꯉꯁꯤ ꯗꯩꯗꯤ
ꯑꯩꯈꯣꯏꯁꯨ ꯄꯥꯟ ꯆꯥꯏ
ꯑꯗꯣ ꯑꯩꯅ ꯉꯁꯤ ꯃꯣꯃꯣ ꯆꯥꯕꯅ‌ꯦ ꯄ꯭ꯂꯦꯠ ꯑꯅꯤ ꯆꯥꯔꯦ ꯑꯗꯨꯒ ꯄꯥꯅꯤꯄꯨꯔꯤ ꯄ꯭ꯂꯦꯠ ꯑꯃ ꯅ‌ꯦ ꯆꯥꯔꯤꯁꯦ ꯑꯗꯨꯁꯨ ꯄꯤꯁ ꯇꯨꯏꯋ‌ꯦꯜꯐ
ꯏꯁ ꯄꯥꯅꯤ ꯄꯨꯨꯔꯤꯕꯨ ꯍꯥꯎꯕ꯭ꯔꯅꯦ
ꯍꯥꯎꯋꯦ ꯏꯊꯟꯇ ꯏꯊꯟꯗ ꯑꯗꯨ ꯆꯥꯔꯤꯕ ꯄ꯭ꯂꯦꯠ ꯑꯅꯤꯅꯦ ꯑꯗꯨꯒ ꯄꯥꯅꯤꯄꯨꯔꯤꯅꯦ ꯑꯁ ꯄꯨꯛꯇꯤ ꯐꯖꯅ ꯊꯜꯂꯦ
ꯑꯗꯨꯒ ꯆꯥꯛꯁꯨ ꯑꯃꯨꯛ ꯂꯥꯛꯑꯒ ꯆꯥꯏ ꯈꯤꯇꯪ ꯍꯤꯗꯥꯛ ꯆꯥꯅꯕꯒꯤꯗ ꯈꯤꯇꯪ ꯈꯤꯇꯪꯅ‌ꯦ
ꯌꯨꯝꯗ ꯏꯆꯟꯅꯨꯄꯤꯁꯤꯡ ꯁꯦꯝꯃꯒ ꯆꯥꯔꯤꯕꯅꯦꯕ ꯑꯩ ꯁꯨꯡꯆꯥ ꯆꯥꯅꯤꯡꯗꯦ ꯑꯃ ꯇꯦꯁꯐꯛ ꯇꯧꯕꯤꯗꯦ ꯇꯜꯂ‌ꯦ ꯃꯁꯛ ꯑ ꯌꯦꯡꯕꯐ
ꯑ ꯍꯥꯋ‌ꯦ
ꯆꯥꯅꯤꯡꯕ ꯑꯃꯔꯛ ꯐꯥꯎ
ꯑꯗꯣ ꯅꯪꯅ ꯅꯍꯥꯟ ꯑꯣꯛꯇꯣ ꯄꯁ ꯂꯧꯔꯝꯕꯗꯨꯁꯨ ꯑꯃꯨꯛ ꯆꯥꯅꯤꯡꯉꯦꯗ
ꯑꯦ ꯆꯥꯎ ꯍꯥꯏꯔꯒ ꯏꯀꯥꯏꯕ ꯁꯥꯗꯅ ꯍꯥ ꯆꯥꯁꯨ ꯆꯥꯕꯤꯗꯦ
ꯆꯥꯏꯌꯦ ꯑꯗꯣ ꯌꯥꯝꯅꯗꯤ ꯆꯥꯗ꯭ꯔꯦ ꯍꯥꯏꯗꯤ ꯃꯥ ꯃꯥꯗꯣ ꯆꯥꯅꯤꯡꯉꯝꯒꯅꯤꯅ ꯑꯩꯗꯣ ꯑꯗꯨꯝ
ꯆꯂꯦ ꯍꯦ
ꯈꯜꯂꯦ
ꯃꯥ ꯍꯥꯏꯗꯤ ꯀꯅꯥ ꯅꯪꯒ
ꯏꯀꯥꯏꯕ ꯅꯠꯇꯦꯕꯀꯣ
ꯅꯪꯒꯤ ꯄ‌ꯣꯔꯛꯏꯕꯅꯤꯅꯦ ꯑꯗꯨꯕꯨ
ꯌ‌ꯦꯁ ꯑꯖ ꯑꯖ ꯑꯖ ꯑꯖ
ꯑꯁꯤꯒꯨꯝꯕꯗꯤ ꯅꯪ ꯆꯥꯎ ꯍꯥꯏꯅ ꯄꯤꯔꯝꯕꯅꯤ ꯅꯪꯉꯣꯟꯗ ꯅꯪ ꯆꯥꯅꯤꯡ ꯗ‌ꯦ ꯍꯥꯏꯕ ꯅꯕꯥꯅꯤ ꯁꯦꯌꯔ ꯇꯧꯔꯣ ꯍꯥꯏꯕ ꯋꯥꯅꯤꯗ ꯅꯨꯡꯉꯥꯏꯇ
ꯎꯝ ꯃꯥꯅꯦ ꯃꯥꯅꯦ
ꯍꯣꯏꯅꯤ ꯈꯪꯗꯦ ꯅꯪꯒꯤ ꯃꯧꯋ‌ꯣꯡꯗꯨ ꯑꯥꯍꯥꯟꯕ ꯂꯥꯛꯄꯒꯤ ꯏꯀꯥꯏꯕ ꯁꯥꯔꯤꯅꯤ ꯈꯪ
ꯏꯀꯥꯏꯕꯃꯛꯇꯤ ꯅꯠꯇ‌ꯦꯗꯥ
ꯌꯥꯔꯦ ꯌꯥꯔꯦ ꯅꯁꯛꯇꯣ ꯌꯦꯡꯉ ꯂꯣꯏ ꯈꯪꯉ‌ꯦ ꯋꯥ ꯃꯈꯥ ꯇꯥꯅꯤꯡꯗꯕꯒꯤ ꯑꯩ ꯇꯨꯃꯤꯟ ꯂꯩꯕ ꯋꯥꯅꯤꯀꯣ ꯑꯗꯨꯗ‌ꯣ
ꯅꯠꯇꯦ ꯑꯁꯦꯡꯕꯅꯦ ꯏꯀꯥꯏꯗꯤꯌꯦ ꯑꯩꯗꯣ ꯍꯥꯏꯗꯤ ꯏꯀꯥꯏꯕ ꯅꯠꯇꯦꯕꯨ ꯀꯣ ꯑꯩꯗꯤ ꯆꯥꯎ ꯆꯥꯕꯒꯤ ꯃꯔꯝꯗꯗꯤ ꯁꯨꯡ ꯏ ꯀꯥꯏ ꯏꯀꯥꯏꯗꯦꯕ
ꯌꯥꯔꯦ ꯏꯀꯥꯏꯗꯗꯤ ꯀꯩꯒꯤ ꯆꯥꯗꯕ
ꯆꯥꯏꯅ ꯆꯥꯕꯨꯗꯤ
ꯍꯣꯏꯅꯦ ꯂꯣꯏꯅ ꯆꯥꯥꯁꯜꯂꯣ ꯍꯥꯏꯕꯅꯤꯅꯦ ꯑꯩꯅ ꯍꯥꯏꯗꯤ ꯅꯪ ꯆꯥꯗꯕꯒꯤꯅꯤ ꯅꯪꯒꯤ ꯃꯥꯡꯖꯕ
ꯎꯝ
ꯑꯁ ꯑꯩ ꯋꯥ ꯑꯃ ꯍꯥꯏꯒꯦ
ꯑꯥꯏꯌꯣ ꯍꯥꯏꯌꯣ
ꯎꯝ ꯑꯣꯛꯇꯣꯄꯁꯀꯨꯝꯕ ꯅꯠꯇ꯭ꯔꯥꯒ ꯁꯤ ꯐꯨꯁꯀꯨꯝꯕꯁꯤꯡꯖꯦ
ꯑꯥꯎ
ꯐꯥꯁ ꯐꯨꯗꯗꯥ ꯆꯥꯔꯗꯤ ꯌꯥꯝ ꯍꯥꯎꯋꯦꯀꯣ
ꯎꯝ
ꯑꯗꯨ ꯌꯨꯝꯗꯒꯨꯝꯕ ꯑꯩꯈꯣꯏꯅ ꯊꯣꯡꯉꯒ ꯁꯦꯝꯃꯒ ꯆꯥꯕꯁꯤ ꯌꯥꯝ ꯍꯥꯎꯇꯥꯕꯅꯤ
ꯎꯝ
ꯃꯣꯏ ꯃꯑꯣꯡ ꯃꯇꯧꯗꯨ ꯐꯖꯅ ꯑꯦꯛꯖꯦꯛꯂꯤ ꯇꯧꯔꯁꯨꯀꯣ ꯑꯩꯈꯣꯏ ꯋꯥꯈꯜꯅꯔ ꯈꯪꯗꯦ
ꯑꯗꯨꯅꯦ ꯃꯤꯅ ꯊꯣꯡꯉꯗꯤ ꯍꯥꯎꯕꯗꯣ
ꯃꯤꯅ ꯊꯣꯡꯕꯒꯤ ꯅꯠꯇꯦ ꯑꯗꯣ
ꯀꯃꯥꯏꯅ
ꯑꯥ ꯍꯣꯏ ꯄꯣꯠꯄꯨꯗꯤ ꯑꯃꯈꯛ ꯑꯃꯠꯇꯅꯦꯕꯀꯣ ꯑꯗꯨ ꯑꯣꯏꯔꯁꯨ ꯎꯝ ꯀꯩ ꯍꯥꯏꯁꯦ ꯄꯩꯁꯥ ꯄꯤꯔꯦꯒ ꯈꯤꯇꯪ ꯈꯤꯇꯪ ꯄꯤꯔꯛꯄ ꯀꯥꯟꯗ ꯑꯩꯈꯣꯏꯁꯨ ꯂꯩꯌꯦꯗꯅ ꯄꯣꯠ ꯑꯃ ꯆꯥꯔ ꯀꯥꯟꯗ ꯈꯖꯤꯛ ꯈꯖꯤꯛ ꯈꯤꯇꯪ ꯆꯥꯔꯗꯤ ꯌꯥꯝ ꯃꯍꯥꯎ ꯊꯣꯛꯄꯒꯨꯝ ꯇꯧꯋꯤꯗꯅ
ꯎꯝ
ꯑꯗꯨꯃꯥꯏꯟ ꯇꯧꯕꯒꯤꯅꯦꯕ ꯂꯩꯔꯦ ꯍꯥꯏꯅ ꯄꯨꯡꯆꯥ ꯆꯥꯔꯗꯤ ꯃꯍꯥꯎ ꯊꯣꯛꯇꯕꯅꯦꯕ
ꯑꯥ ꯒ꯭ꯌꯥꯟ ꯇꯥꯏ ꯌꯥꯝꯃꯜꯂꯖꯨ ꯆꯥꯅꯤꯡꯗꯕꯗꯣ
ꯎꯝ ꯂꯩꯇ꯭ꯔꯥꯗꯤ ꯌꯥꯝ ꯍꯦꯟꯅ ꯍꯥꯎꯕꯒꯨꯝ ꯇꯧꯕꯗꯣ ꯑꯗꯨꯅꯤꯗ
ꯃꯤꯖꯨ ꯑꯗꯨꯅꯦ ꯇꯧꯔꯤꯖꯦ
ꯐ꯭ꯔꯥꯏꯗ ꯔꯥꯏꯁꯀꯨꯝꯕ ꯕꯤꯔꯌꯥꯅꯤꯒꯨꯝꯕꯖꯨ ꯗꯨꯀꯥꯟꯗ ꯆꯥꯔꯗꯤ ꯌꯥꯝ ꯍꯥꯎꯋꯦꯗꯅ ꯃꯣꯏꯅ ꯂꯤꯛ
ꯎꯝ ꯑꯣ
ꯑꯩꯈꯣꯏꯅ ꯊꯣꯡꯉꯒ ꯁꯦꯝꯃꯒ ꯆꯥꯔꯗꯤ ꯀꯩ ꯍꯥꯏꯁꯤꯔꯥ ꯌꯥꯝꯃꯟꯕꯒꯤꯔꯥ ꯑꯩꯈꯣꯏꯅ ꯃꯤꯠ ꯆꯥꯎꯕꯒꯤꯔ ꯈꯪꯗꯦ ꯆꯥꯅꯤꯡꯗꯕꯅꯦꯕ ꯒꯣꯏ ꯌꯨꯝꯗꯪ ꯆꯥꯔꯗꯤ
ꯑꯗꯨꯃꯛꯅꯦ ꯃꯤꯒꯤ ꯄꯨꯟꯁꯤꯖꯦ ꯇꯧꯔꯤꯖꯦ ꯁꯤꯔꯝꯗꯥꯏꯗꯒꯨꯝꯕ ꯁꯤꯕ ꯀꯥꯟꯗꯒꯨꯝꯕ
ꯁꯤꯕ ꯁꯥꯔꯦꯗꯣ
ꯎꯝ ꯑꯗꯨꯒꯤꯅꯤ ꯃꯤꯅ ꯅꯨꯡꯁꯤꯌꯦ ꯍꯥꯏꯒꯟꯗ ꯊꯥꯖꯗꯕ ꯇꯧꯒꯅꯨ ꯍꯥꯏꯁꯤ ꯒ꯭ꯌꯥꯟ ꯇꯥꯕ꯭ꯔꯣ
ꯎꯝ ꯎꯝ
ꯎꯝ ꯎꯝ ꯎꯝ ꯀꯩꯅꯣ ꯉꯁꯤ ꯅꯣꯏꯒꯤ ꯊꯕꯛꯗꯤ ꯐ꯭ꯔꯤꯒꯤ ꯇꯥꯏꯃꯤꯡꯁꯨ ꯂꯩꯕ꯭ꯔꯥꯕ
ꯂꯩꯌꯦ ꯉꯁꯤ ꯃꯤ ꯂꯥꯛꯇꯦ ꯑꯗꯨꯒꯤ
ꯔꯦꯁꯇ꯭ꯔꯨꯔꯥꯟꯒꯨꯝꯕꯗꯨꯔꯣ
ꯎꯝ
ꯔꯦꯁꯇꯣꯔꯒꯗꯤ ꯍꯣꯏ ꯃꯤꯗꯜ ꯀ꯭ꯂꯥꯁꯀꯤ ꯔꯦꯁꯇꯨꯔꯥꯟꯁꯨ ꯂꯩꯌꯦ ꯑꯗꯣ ꯍꯥꯏ ꯀ꯭ꯂꯥꯁꯀꯤꯁꯨ ꯂꯩꯌꯦ ꯀꯣ
ꯍꯥꯏ ꯀ꯭ꯂꯥꯁꯅꯦ
ꯑꯩ ꯍꯥꯏꯒꯦꯕ ꯀ꯭ꯂꯥꯁ ꯃꯈꯜ ꯌꯥꯝ ꯂꯩ ꯍꯥꯏꯕ
ꯎꯝ
ꯑꯣ ꯍꯥꯏ ꯀ꯭ꯂꯥꯁꯀꯤꯗꯤ ꯈꯔ ꯅꯨꯡꯉꯥꯏꯕꯅꯦ
ꯅꯨꯡꯉꯥꯏꯌꯦ
ꯑꯗꯣ ꯄ꯭ꯔꯥꯏꯁ ꯔꯤꯖꯅꯦꯕꯜ ꯇꯧꯔꯒ ꯃꯤꯗꯜ ꯀ꯭ꯂꯥꯁꯀꯤꯗꯤ ꯎꯁ ꯌꯥꯝ ꯃꯕꯅꯤ
ꯑꯁ ꯂꯥꯏꯔꯤꯛ ꯄꯥꯅꯕ ꯌꯥꯝꯃꯟꯗꯅ
ꯁꯤꯁ ꯀꯔꯤ ꯂꯩ ꯂꯔꯝꯛꯅꯣ ꯍꯧꯖꯤ ꯐꯣ
ꯃꯣꯏꯅ ꯑꯆꯧ ꯑꯁꯥꯡꯁꯤꯡ ꯂꯥꯛꯑꯗꯤ ꯀꯣꯏꯁꯟ ꯍꯪꯉꯗꯤ ꯈꯨꯝꯗꯗꯤ ꯌꯥꯔꯣꯏꯀꯣꯅ ꯍꯥꯏꯔ
ꯏꯁ ꯑꯗꯨꯒꯨꯝꯕ ꯈꯣꯝꯕꯒꯤꯗꯤ ꯌꯨꯇ꯭ꯌꯨꯕꯇ ꯌꯦꯡꯉ ꯂꯣꯏꯔꯦ ꯀꯩꯗꯧꯔꯒꯦ
ꯅꯠꯇꯦ
ꯀꯔꯤ ꯀꯔꯤꯅꯣ ꯃꯌꯥꯝ ꯂꯩꯔ ꯂꯥꯏꯔꯤꯛ ꯄꯥꯅꯤꯡꯗꯦꯅ ꯊꯕꯛ ꯁꯨꯒꯦ ꯇꯧꯔꯒ ꯃꯣꯏꯅ ꯄꯥꯍꯜꯂꯦꯅꯪ ꯉꯥꯡꯕꯒꯅꯨꯝ ꯃꯅꯨꯝ ꯃꯅꯨꯝ ꯁꯣꯟꯕ ꯑꯗꯨꯒꯤꯅꯤ ꯇꯣ ꯑ ꯒ ꯂꯩꯔꯤꯅꯦ ꯃꯣꯏꯅ
ꯕꯣꯏꯒꯨꯝꯕ ꯄꯤꯁꯤꯜꯂꯛꯄ꯭ꯔꯕ
ꯄꯤꯁꯜꯂꯤ ꯐꯥꯜꯒꯨꯝꯕ ꯄꯤꯁꯜꯂꯤ ꯑꯦꯛꯖꯥꯝꯁꯨ ꯊꯥꯏ ꯈꯪꯕ꯭ꯔꯥ ꯀꯔꯤ ꯀꯔꯝꯅꯣ ꯒ꯭ꯌꯥꯟ ꯃꯦꯜ ꯇꯥꯗꯦ
ꯝ ꯊꯥꯔꯤꯕ ꯔꯦꯁꯇꯨꯔꯦꯟꯁꯤ ꯇꯣꯂꯣꯞꯁꯨ ꯈꯔ ꯋꯥ ꯉꯝꯒꯅꯤꯗ
ꯒꯌꯥꯃꯦꯟ ꯇꯥꯗꯨꯗ ꯃꯣꯏꯒꯤꯗꯤ ꯋꯥꯡꯗꯦꯗ
ꯋꯥꯡꯗ꯭ꯔꯁꯨ ꯈꯔ ꯌꯥꯝꯃꯒꯅꯤ
ꯃꯅꯤꯄꯨꯔꯗꯩꯗꯤ ꯇꯣꯉꯅ
ꯀꯩꯒꯤꯣꯅꯦ ꯑꯩꯒꯤ ꯁ꯭ꯀꯨꯜꯁꯦ ꯑꯦꯛꯖꯥꯝ ꯊꯥꯔꯒ ꯄꯩꯁꯥ ꯐꯪꯒꯅꯤ ꯍꯥꯏꯗꯣ
ꯂꯨꯄꯥ ꯌꯥꯡꯈꯩ ꯐꯥꯎ ꯌꯧꯗꯦ ꯍꯥꯏꯁꯤꯅꯤ
ꯎꯝ
ꯂꯨꯄꯥ ꯀꯨꯠꯇ꯭ꯔꯥ ꯂꯨꯄꯥ ꯀꯨꯟ ꯍꯦꯟ ꯀꯨꯟꯇꯔꯨꯛꯒꯨꯝꯕ ꯐꯥꯎꯗꯤ ꯂꯩꯔꯝꯒꯅꯤ
ꯎꯝ ꯀꯅꯥꯅꯣ ꯍꯥꯏꯁꯦ
ꯑꯦꯛꯖꯥꯝ ꯊꯥꯔꯒ ꯄꯩꯁꯥ ꯐꯥꯡꯒꯅꯤ ꯍꯥꯏꯕꯒꯤꯁꯦ
ꯎꯝ
ꯍꯧꯖꯤꯛ ꯁ꯭ꯀꯨꯜ ꯀꯥꯔꯤꯗꯅ
ꯑꯩꯔꯣ
ꯑꯩ
ꯑꯣ ꯅꯪꯂꯣ
ꯅꯪꯁꯨ ꯅꯪꯁꯨ ꯀꯥꯔꯤꯕꯅꯤ ꯍꯧꯖꯤꯛ
ꯁ꯭ꯀꯨꯜ ꯀꯥꯕꯒ ꯆꯞ ꯃꯥꯟꯅꯔꯦ ꯁ꯭ꯀꯨꯜ ꯀꯥꯕꯒ ꯍꯣꯁꯇꯦꯜ ꯂꯩꯔꯒ ꯁ꯭ꯀꯨꯜ ꯆꯠꯄꯗꯣ ꯑꯗꯨꯝ ꯃꯥꯟꯅꯔꯦ
ꯑꯗꯨ ꯑꯦꯛꯖꯥꯝ ꯍꯧꯖꯤꯛ ꯊꯥꯔꯤꯕꯅꯦꯕꯀꯣ
ꯉꯁꯤꯁꯨ ꯊꯥꯕ ꯂꯣꯏꯔꯦ ꯑꯃꯨꯛ ꯎꯝ
ꯑꯗꯣ ꯑꯦꯛꯖꯥꯝ ꯄꯥꯁ ꯇꯧꯔꯗꯤ ꯂꯨꯄꯥ ꯆꯥꯝꯃ ꯐꯪꯅꯤ ꯍꯥꯏꯗ
ꯐꯪꯗꯦꯍꯦ
ꯑꯩ ꯍꯥꯏꯔꯤꯁꯦ ꯅꯪ ꯇꯨ ꯖꯤ ꯃꯥꯜꯂꯦ ꯍꯧꯖꯤꯛꯁꯦ
ꯇꯨ ꯖꯤ ꯐꯥꯎ ꯅꯠꯇꯦ ꯋꯥꯟ ꯖꯤ ꯅꯦ
ꯑꯩꯅ ꯋꯥꯔꯤ ꯁꯥꯏꯁꯤꯅ ꯐꯥꯏꯚ ꯖꯤꯅꯦꯕ
ꯅꯪꯖꯦ ꯄꯔ꯭ꯃꯥꯟ ꯄ꯭ꯔꯃꯥꯟ ꯄꯤꯕ ꯌꯥꯝꯃꯟ ꯗꯅ ꯑꯩ ꯀꯣꯛ ꯁꯥꯥꯔꯦ
ꯇꯦ ꯑꯩ ꯍꯧꯖꯤꯛ ꯍꯥꯏꯔꯤꯖꯦ ꯒ꯭ꯌꯥꯟ ꯇꯥꯗꯗꯤ ꯇꯣꯛꯑꯣ ꯍꯣꯔꯦꯟ ꯍꯥꯏꯕꯤꯒꯦ
ꯑꯩ ꯑꯁꯤꯅ ꯂꯥꯁꯅꯦ ꯐꯣꯟ ꯀꯣꯜ ꯑꯩ ꯇꯨꯝ ꯃꯥꯏ ꯀꯩꯀꯥ ꯇꯥꯔꯨꯒꯗꯕꯅꯦ ꯊꯕꯛ ꯍꯜꯂꯛ ꯊꯕꯛ ꯍꯜꯂꯛꯄꯒ ꯍꯦꯛ ꯐꯃꯨꯡꯗ ꯆꯪꯕꯗꯣ ꯆꯥꯛ ꯆꯥꯕ ꯂꯣꯏꯔ ꯐꯃꯨꯡꯗ ꯆꯪꯕꯗꯣ ꯂꯦꯞ ꯁꯨꯡꯂꯦꯡ ꯂꯦꯡꯗ꯭ꯔꯤꯌꯦ ꯑꯩ ꯉꯁꯥꯏꯗꯒꯤ
ꯎꯝ ꯑꯗꯨ ꯅꯪ ꯌꯨꯅꯤꯐꯣꯔꯝꯗꯤ ꯆꯦꯟꯖ ꯇꯧꯔꯕꯣ
ꯑꯗꯨꯕꯨꯗꯤ ꯆꯦꯟꯖ ꯇꯧꯔꯦ
ꯑꯗꯨꯐꯥꯎ ꯁꯪꯗꯔ꯭ꯗꯤ
ꯇꯥꯕ꯭ꯔꯣ
ꯑꯥ ꯇꯥꯏ
ꯁꯥꯔꯤꯅꯦ ꯑꯩꯒꯤ ꯌꯨꯅꯤꯐꯣꯔꯝꯁꯦ
ꯀꯔꯝꯕ ꯀꯂꯔꯗꯅꯣ
ꯄꯤꯡꯗ
ꯑꯁ ꯄꯤꯡꯗ ꯐꯖꯩꯗ ꯑꯗꯨ ꯑꯣꯏꯔꯁꯨ ꯅꯣꯏꯗꯤ ꯀꯨ ꯆꯨ ꯉꯧꯕ